ꯑꯝ
ꯍꯜꯂꯣ ꯑꯣ ꯑꯦꯛꯁꯇ꯭ꯔꯥ ꯑꯦ꯭ꯗꯓ ꯇꯅꯥ ꯐꯥꯏꯟ ꯊꯤꯔꯤ ꯀꯥꯟꯗ ꯐꯣꯟ ꯇꯠꯈ꯭ꯔꯦꯅꯦ
ꯄꯩꯁꯥ ꯄꯟꯕꯁꯦ ꯇꯜꯂ ꯃꯥꯜꯂꯦ ꯃꯣꯏꯁꯨ
ꯄꯩꯁꯥ ꯄꯟꯕꯗ ꯆꯦꯟꯒ꯭ꯔꯦꯕ
ꯅꯪꯗꯤ ꯗꯨꯝ ꯅꯪꯗꯤ ꯗꯨꯝ ꯀꯥꯔꯛꯄꯗ ꯐꯥꯏꯟꯒꯨꯝꯕ ꯄꯩꯁꯥ ꯊꯤꯕ ꯇꯧꯔꯛꯇ꯭ꯔꯣ ꯅꯪꯗꯤ
ꯏꯁ ꯑꯩꯈꯣꯏꯒꯤ ꯋꯥꯔꯤ ꯂꯤꯇꯣꯛꯑꯣ ꯍꯥꯏꯔꯣ ꯏꯁ ꯁꯤꯒꯤ ꯋꯥꯔꯤꯖꯦ ꯑꯣꯏꯗꯤ ꯐꯥꯏꯟ ꯊꯤꯔꯛꯇꯦ ꯑꯩꯈꯣꯏꯗꯤ ꯐ꯭ꯔꯤꯗ ꯇꯝꯃꯦ ꯇꯥꯕ꯭ꯔꯣ
ꯑꯣ ꯇꯥꯏ ꯇꯥꯏ ꯈꯔ ꯇꯥꯗꯕ ꯃꯇꯥꯡ ꯌꯥꯎꯕ ꯑꯗꯨꯒꯤ
ꯑꯈꯣꯏꯗꯤ ꯐꯥꯏꯟ ꯊꯤꯔꯛꯇꯦꯕ ꯐ꯭ꯔꯤꯗ ꯉꯥꯛꯇ ꯇꯝꯃꯛꯑꯦ ꯍꯥꯏꯕ
ꯑꯣ ꯑꯗꯨ ꯑꯣꯏꯔꯗꯤ ꯀꯥꯏ ꯋꯥꯏꯗ ꯑꯣꯏꯅꯤ ꯐ꯭ꯔꯤ ꯍꯥꯏꯔꯗꯤ ꯃꯐꯝ ꯑꯅꯤ ꯑꯍꯨꯝ ꯂꯩꯗꯅ
ꯃꯐꯝ ꯑꯅꯤ ꯑꯍꯨꯝ ꯂꯩꯇꯦꯍꯦ ꯀꯩꯅꯣ ꯇꯝꯃꯦ ꯅꯕꯣꯗꯤꯌꯥꯗ
ꯑꯣ ꯑꯗꯣꯏꯗꯤ ꯁꯤ ꯕꯤ ꯑꯦꯁ ꯁꯤ ꯁꯥꯇ꯭ꯔ ꯅꯤꯅꯦ
ꯑꯧ ꯁꯤ ꯕꯤ ꯑꯦꯁ ꯁꯤ ꯍꯥꯏꯇꯥꯔꯦ ꯍꯣꯏ ꯗꯨꯅ ꯐꯤ ꯊꯤꯗꯦ ꯑꯗꯨꯏꯁꯨ ꯍꯥꯏꯔꯥꯁꯨ ꯍꯥꯏ ꯍꯧꯖꯤꯛꯄꯨꯗꯤ ꯈꯤꯇꯪ ꯆꯦꯟꯖ ꯂꯩꯈ꯭ꯔꯕꯅꯦ ꯑ-ꯎꯝ ꯄꯩꯁꯥꯕꯨꯗꯤ ꯆꯥꯎꯕꯗꯤ ꯅꯠꯇꯦꯗ ꯄꯩꯁꯥ ꯈꯔ ꯈꯔ ꯑꯗꯨꯝ ꯃꯟꯂꯤꯒꯤꯔꯣ ꯏꯌꯥꯔꯒꯤꯔꯥ ꯑꯗꯨꯃꯥꯏꯅ ꯈꯔ ꯈꯔ ꯊꯤꯕ ꯍꯥꯏꯇꯥꯔꯦ ꯀꯩꯁꯨ ꯌꯥꯝ ꯊꯤꯕ ꯅꯠꯇꯦꯗ ꯖꯁ ꯄꯣꯏꯟ ꯄꯔꯁꯟ ꯀꯇꯪ ꯇꯅꯤ ꯊꯨ꯭ꯠꯇ
ꯎꯝ
ꯑꯗꯩꯗꯤ ꯁ꯭ꯀꯨꯜ ꯂꯩꯕ ꯅꯨꯡꯉꯥꯏꯕ ꯍꯥꯏꯁꯦ ꯎꯝ ꯀꯩꯅꯣ ꯑꯈꯣꯏꯒꯤ ꯗꯦꯂꯤ ꯌꯨꯁ ꯑꯥꯏꯇꯦꯝꯁ ꯍꯥꯏꯇꯥꯔꯦꯅꯦ ꯑꯗꯨꯝꯕꯁꯨ ꯑꯗꯨꯝ ꯃꯣꯏꯅ ꯁꯞꯄ꯭ꯂꯥꯏ ꯇꯧꯔꯛꯑꯦ ꯑꯗꯒꯤ ꯂꯥꯏꯔꯤꯛ ꯀꯩꯀꯥ ꯂꯥꯏꯔꯤꯛꯁꯤꯡꯁꯨ ꯂꯣꯏꯅꯅ ꯂꯥꯏꯕ꯭ꯔꯦꯔꯤꯗꯒꯤ ꯑꯗꯨꯝ ꯃꯣꯏꯅ ꯄꯤꯌꯦꯕ
ꯑꯣ
ꯑꯗꯩ ꯑꯩꯈꯣꯏꯅ ꯂꯩꯕ ꯍꯥꯏꯔꯒꯅ ꯑꯩꯈꯣꯏꯒꯤ ꯇꯣꯉꯥꯟꯕ ꯑꯩꯈꯣꯏ ꯁꯤꯖꯟꯅꯤꯡꯕ ꯍꯥꯏꯇꯥꯔꯦꯅꯦ
ꯎꯝ
ꯇꫭꯉꯥꯟꯕ ꯑꯩꯈꯣꯏꯒꯤ ꯑꯗꯨꯝ ꯑꯇꯣꯞꯄ ꯁꯤꯅꯒꯤꯁꯨ ꯑꯗꯨꯝ ꯑꯈꯣꯏ ꯇꯣꯉꯥꯟꯅ ꯂꯩꯖꯕꯗꯣ ꯑꯗꯨ ꯍꯦꯟꯅ ꯑꯗꯨ ꯑꯗꯨ ꯈꯛꯇꯅꯦꯕ
ꯎꯝ
ꯑꯇꯩꯗꯤ ꯀꯩꯁꯨ ꯂꯩꯕ ꯇꯨꯝꯕ ꯆꯥꯕ ꯂꯣꯏꯅ
ꯑꯁ ꯅꯨꯡꯉꯥꯏꯔꯃꯅꯤꯗ ꯑꯗꯨ ꯑꯣꯏꯗꯤ ꯅꯣꯏꯒꯤ ꯏꯝ ꯍꯥꯏꯕꯗꯤ ꯏꯃꯥ ꯏꯄꯥꯁꯨ ꯈꯔ ꯋꯥꯗ꯭ꯔꯦꯗꯅ ꯑꯗꯨꯃꯥꯏꯅ ꯃꯌꯥꯝ ꯑꯃ ꯇꯧꯔꯗꯤ
ꯍꯣꯏ ꯑꯁ ꯅꯠꯇ꯭ꯔꯗꯤ ꯌꯨꯝꯗ ꯂꯩꯔꯝꯃꯗꯤ ꯎꯝ ꯅꯥꯎꯔꯤ ꯀꯥꯞꯄꯒ ꯆꯠꯂꯝꯗꯧ ꯋꯥꯏꯔꯦ
ꯅꯧꯔꯤꯀꯥꯞꯄ ꯈ꯭ꯒꯥ-ꯈ꯭ꯒꯥ ꯍꯩ ꯍꯧꯔꯝꯑꯕꯅꯦꯕ
ꯑꯣ ꯑꯣ ꯑꯣ
ꯑ ꯍꯣꯏ ꯃꯥꯥ ꯍꯣꯏ ꯇꯥꯜꯂꯛꯇꯅ ꯅꯥꯎꯔꯤ ꯀꯥꯞꯄ ꯇꯣꯛꯈ꯭ꯔꯦ
ꯑꯗꯨ ꯑꯣꯏꯔꯗꯤ ꯑꯥ ꯑꯗꯨꯒꯨꯝꯕ ꯇꯝꯕꯁꯦ ꯅꯣꯏꯒꯤꯗꯤ ꯌꯥꯝ ꯀꯥꯟꯅꯔꯝꯅꯤꯀꯣ ꯀꯥꯟꯅꯔꯝꯅꯤ ꯍꯥꯏꯁꯦ ꯁꯦꯟꯗꯪꯒꯤꯁꯨ ꯅꯠꯇꯕ ꯑꯗꯨꯝ ꯑꯇꯣꯞꯄꯁꯨ ꯇꯧꯍꯜꯂꯦꯗꯅ ꯂꯥꯏꯔꯤꯛ ꯈꯛꯇꯪ ꯇꯧꯍꯜꯗꯦꯗꯅ ꯃꯣꯏ ꯁꯤ ꯕꯤ ꯑꯦꯁ ꯁꯤ ꯍꯣꯏꯗꯤ
ꯍꯣꯏ
ꯑꯗꯣ ꯅꯪꯗꯤ ꯀꯔꯛ ꯀꯩ ꯀꯩ ꯇꯧꯔꯛꯀꯦ ꯅꯣꯏ
ꯑꯩꯗꯤ ꯑꯩꯗꯤ ꯂꯥꯏ ꯌꯦꯛꯄ ꯈꯔ ꯂꯥꯏ ꯌꯦꯛꯄ ꯄꯥꯝꯃꯦ ꯑꯗꯨꯅ ꯂꯥꯏꯒꯨꯝꯕ ꯑꯗꯨꯝ ꯌꯦꯛꯑꯦ ꯑꯗꯩ ꯃꯔꯛꯇ ꯏꯁꯄꯣꯔꯠꯀꯨꯝꯕ ꯑꯗꯨꯝ ꯁꯥꯟꯅꯕ ꯑꯩ-ꯑꯩ ꯏꯁꯄꯣꯔꯠ ꯀꯩꯀꯩꯗꯤ ꯁꯥꯟꯅꯗꯦꯕꯀꯣ ꯁꯥꯅꯗꯦ ꯍꯥꯏꯗꯤ ꯌꯥꯎꯕꯨꯗꯤ ꯌꯥꯎꯋꯦ ꯑꯩꯈꯣꯏꯒꯤ ꯏꯟꯇꯔ ꯀꯩ ꯍꯥꯏꯅꯤ ꯏꯟꯇꯔ ꯍꯥꯎꯁ ꯇꯧꯕ ꯏꯟꯇꯔ ꯀ꯭ꯂꯥꯁꯀꯤ ꯑꯣꯏꯅ ꯁꯨꯝ ꯁꯥꯟꯅꯕ ꯑꯗꯨꯝꯕꯕꯨꯗꯤ ꯌꯥꯢ ꯐꯨꯠꯕꯣꯜ ꯁꯥꯟꯅꯕꯒꯨꯝꯕꯗ ꯑꯗꯩ ꯕꯥꯀꯦꯠ ꯕꯥꯁꯀꯦꯠꯕꯣꯜ ꯕꯣꯂꯤ ꯁꯥꯟꯅꯕ
ꯎꯝ
ꯑꯗꯨꯝ ꯈꯣꯈꯣꯒꯤꯒꯥ ꯑꯗꯨꯝ ꯈꯔꯗꯤ ꯌꯥꯎꯋꯦ ꯑꯗꯨꯑꯣꯏꯁꯨ ꯌꯥꯝ ꯍꯦꯟꯅ ꯑꯗꯣꯝꯗ ꯍꯩꯕꯕꯨꯗꯤ ꯅꯠꯇꯦ ꯑꯗꯨꯝ ꯍꯥꯏꯗꯤ ꯑꯣꯜ ꯔꯥꯎꯟ ꯇꯁ ꯇꯧꯕꯗꯣ
ꯑꯗꯨꯅꯦ ꯑꯗꯨꯗꫭ ꯐꯩꯌꯦ ꯍꯥꯏꯕ ꯑꯈꯣꯏꯗꯤ ꯑꯗꯨꯝ ꯈꯜꯂꯣ ꯑꯦꯛꯁꯇ꯭ꯔꯥ ꯑꯦꯁꯇꯕꯨ ꯀꯩꯗꯧꯗꯧꯔꯤꯒꯦ ꯄꯩꯁꯥ ꯊꯤꯕꯗ ꯃꯣꯏꯗꯤ ꯑꯩꯗꯤ ꯑꯩ ꯌꯥꯝ ꯈꯜꯂꯨ ꯈꯜꯂꯨꯔꯒ ꯑꯩ ꯇꯤꯖꯤꯒ ꯀꯥꯔꯝꯃꯒ ꯇꯧꯕꯅꯕꯨ ꯇꯣꯡꯉꯝꯒꯗ꯭ꯔꯥ ꯈꯪꯄꯣꯟꯇꯦ ꯆꯠꯄꯗꯣ ꯂꯩꯔꯤꯅꯤ ꯀꯩꯅꯣ ꯃꯤ ꯂꯩꯔꯤꯁꯤꯗꯤ ꯑꯩꯈꯣꯏꯒꯤ ꯈꯪꯅꯕꯤ ꯑꯃ ꯂꯩꯌꯦ ꯍꯌꯦꯡꯁꯦ ꯁꯝꯅ ꯍꯥꯏꯕꯗ ꯍꯌꯦꯡꯁꯦ ꯉꯁꯤꯁꯦ ꯑꯗꯨꯃꯥꯏꯅ ꯍꯥꯏꯗꯣꯏꯕ ꯉꯁꯤꯁꯦ ꯃꯦꯇ꯭ꯔꯤꯛ ꯍꯥꯏꯗꯣꯛꯑꯅꯤꯗꯅ ꯍꯌꯦꯡ ꯑꯣꯖꯥ ꯃꯌꯥꯝ ꯁꯥꯃꯨ ꯃꯈꯣꯡꯗ ꯂꯦꯞꯄ ꯂꯩꯔꯝꯃꯦ ꯍꯥꯏꯁꯦ ꯒ꯭ꯌꯥꯟ ꯇꯥꯕ꯭ꯔꯥ ꯁꯤꯁꯦ ꯁꯃꯨ ꯃꯈꯣꯡꯗ ꯂꯦꯞꯄꯤꯁꯦ ꯑꯣꯖꯥꯈꯣꯏꯁꯦ ꯃꯣꯏꯒꯤ ꯃꯌꯨꯝꯁꯦ ꯀꯅꯥꯝꯇ ꯃꯥꯏꯀꯩ ꯃꯥꯟꯅꯕ ꯅꯠꯇꯦꯗꯅ ꯑꯗꯣ ꯃꯌꯥꯝꯗ ꯂꯥꯛꯑꯅꯤ ꯑꯗꯨ ꯂꯥꯛꯑꯒ ꯉꯔꯥꯡ ꯄꯥꯁ ꯇꯧꯈꯤꯕ ꯑꯉꯥꯡꯒꯤ ꯃꯌꯨꯝꯗ ꯆꯠꯅꯤꯡꯉꯥꯏ ꯍꯥꯏꯅ ꯁꯃꯨ ꯃꯈꯣꯡꯗ ꯂꯦꯞ ꯂꯩ ꯍꯥꯏꯁꯤꯅꯦ ꯑꯩꯈꯣꯏ ꯈꯪꯅꯕꯤ ꯂꯣꯟꯗ
ꯋꯥꯔꯤꯁꯦ ꯍꯣꯔꯦꯟ ꯑꯃꯨꯛꯁꯤ ꯀꯩꯅꯣ ꯇꯧꯔꯛꯀꯅꯤꯀꯣ
ꯑꯁ ꯑꯗꯨꯃꯥꯏ ꯇꯧꯕꯅꯤꯍꯦ ꯑꯗꯨꯕꯨꯗꯤ ꯂꯣꯏ ꯈꯪꯅꯕ ꯉꯥꯛꯇꯅꯦ
ꯎꯝ
ꯍꯧꯖꯤꯛꯀꯥꯟꯁꯤ ꯁꯥꯊꯤ ꯁꯥꯊꯤꯕ ꯑꯅꯝꯕ ꯑꯗꯨꯃꯥꯏꯅ ꯇꯧꯕ ꯃꯌꯥꯝ ꯂꯩꯔꯦꯗꯀꯣ
ꯎꯝ
ꯑꯗꯨ ꯆꯦꯛꯁꯤꯟ ꯆꯦꯛꯁꯤꯟꯅ ꯇꯧꯇꯕꯅꯤ ꯑꯗꯩ ꯇꯝ ꯒꯦꯅ ꯇꯝꯃꯗꯤ ꯑꯁ ꯑꯐ ꯑꯐꯕ ꯁ꯭ꯀꯨꯜ ꯇꯝꯕ ꯂꯩꯗꯀꯣ ꯉꯝꯃꯗꯤ
ꯎꯝ ꯐꯕꯨꯗꯤ ꯐꯩ ꯑꯗꯨ ꯑꫭꯏꯔꯁꯨ ꯀꯔꯝꯕꯅꯣ ꯀꯔꯝꯕ ꯑꯣꯏꯗꯣꯏꯅꯣ
ꯁ꯭ꯀꯨꯜ ꯑꯐꯕ ꯍꯥꯏꯔꯣ
ꯅꯠꯇꯦ ꯅꯪ ꯍꯧꯖꯤꯛ ꯍꯥꯏꯕꯗꯣ
ꯑ ꯀꯔꯝ-ꯍꯥꯏꯗꯤ
ꯑꯩꯈꯣꯏꯅ ꯑꯦꯝ ꯁꯤ ꯑꯦꯕ ꯀ ꯍꯥꯏꯕ꯭ꯔꯥ
ꯑꯥꯔ ꯑꯥꯏ ꯑꯦꯝ ꯁꯤ
ꯀꯌꯥ ꯀꯩ ꯍꯥꯏꯅꯣ ꯑꯗꯨꯕꯣ ꯀꯩ
ꯁ꯭ꯀꯨꯜ ꯍꯥꯏꯗꯤ ꯑ ꯑꯦꯛꯖꯥꯝꯄꯜ ꯍꯧꯖꯤꯛꯀꯤ ꯖꯦ ꯑꯦꯟ ꯕꯤꯗꯣ
ꯑꫭ ꯑꫭ ꯑꫭ ꯑꫭ
ꯑꯗꯨꯒꯤ ꯑꯗꯨꯒꯨꯝꯕ ꯍꯥꯏꯇꯥꯔꯦꯅꯦ ꯃꯣꯏꯁꯨ ꯐ꯭ꯔꯤ ꯑꯣꯏꯗꯣꯏꯅꯦ ꯑꯗꯣ ꯍꯥꯗꯩ ꯑꯥꯔ ꯑꯥꯏ ꯑꯦꯝ ꯁꯤ ꯍꯥꯏꯁꯤꯁꯨ ꯃꯣꯏꯅ ꯑꯃꯨꯛ ꯈꯔ ꯂꯦꯕꯦꯜꯗ ꯈꯤꯇꯪ ꯋꯥꯡꯉꯦꯕ
ꯑꯣ
ꯑꯗꯨꯒꯨꯝꯕꯗ ꯇꯝꯕꯁꯦ ꯑꯗꯩ ꯑꯩ ꯐꯪꯉꯗꯤ ꯐꯩ ꯍꯥꯏꯕꯅꯤꯀꯣ
ꯎꯝ
ꯍꯥꯏꯗꯤ ꯐ꯭ꯔꯤꯗꯁꯨ ꯇꯝꯗꯣꯏꯅꯤ ꯑꯗꯨꯗꯩꯗꯤ ꯂꯩꯕ ꯆꯥꯕꯗꯤ ꯃꯣꯏ ꯃꯤꯒꯤ ꯍꯥꯏꯗꯤ ꯎ ꯀꯩ ꯍꯥꯏꯅꯤ ꯑꯩꯈꯣꯏꯅ ꯅꯍꯥꯁꯤꯡꯅ ꯄꯤꯛꯏꯀꯥꯟꯗꯒꯤ ꯁꯦꯝꯃꯛꯄꯗꯨꯒ ꯆꯥꯎꯔꯥ ꯁꯦꯝꯕꯗꯨꯒꯗꯤ ꯈꯦꯠꯅꯩꯩꯗꯅ ꯄꯤꯛꯏꯀꯥꯟꯗꯒꯤ ꯁꯦꯝꯃꯛ ꯗꯨꯅ ꯍꯦꯟꯅ ꯐꯩꯌꯦꯕ ꯑꯗꯣ ꯍꯧꯖꯤꯛꯀꯤ ꯑꯥꯔ ꯑꯥꯏ ꯑꯦꯝ ꯁꯤꯗꯣ ꯑꯗꯨꯒꯨꯝꯕꯗꯣ ꯃꯤꯂꯤꯇꯔꯤꯒꯨꯝꯕ ꯑꯗꯨꯝꯕꯒꯤ ꯃꯤꯁꯤꯡꯕꯗ ꯃꯤꯗꯤ ꯇ ꯐꯨꯛꯇꯒꯤꯕꯨꯗꯤ ꯑꯣꯏꯔꯝꯃꯣꯏꯀꯣ ꯑꯅꯝꯕꯅ ꯑꯗꯨꯝꯕ ꯈꯔ ꯇꯧꯕ ꯃꯥꯜꯂꯦ ꯑꯗꯒꯤ ꯖꯣꯕ ꯀꯩꯀꯥꯒꯤ ꯍꯥꯏꯔꯁꯨ ꯑꯗꯨꯝ ꯐꯪꯕ ꯃꯥꯜꯂꯦ ꯑꯗꯨꯝ ꯂꯤꯡꯕ ꯑꯐꯕ ꯁ꯭ꯀꯨꯜꯅꯦꯕ ꯁ꯭ꯀꯨꯜ ꯍꯥꯏꯇꯥꯔꯦꯅꯦ
ꯑꯗꯣ ꯑꯈꯣꯏ ꯃꯅꯤꯄꯨꯔꯗꯤ ꯀꯥꯏꯗ ꯂꯩꯗꯣꯏꯅꯣ ꯁꯤꯁꯦ?
ꯃꯅꯤꯄꯨꯔꯃꯛꯇꯗꯤ ꯂꯩꯔꯝꯗꯧ ꯃꯥꯟꯗꯦ ꯃꯄꯥꯟꯂꯝꯒꯨꯝꯕ ꯑꯗꯨꯝ ꯂꯩꯔꯝꯒꯅꯤ ꯈꯔ ꯈꯪꯗꯦ ꯑꯩꯁꯨ ꯐꯖꯅ ꯀꯨꯞꯅꯕꯗꯤ ꯈꯪꯗꯦꯕꯀꯣ ꯑꯗꯨꯃ ꯂꯩ ꯍꯥꯏꯕꯗꯤ ꯈꯪꯉꯦ ꯑꯗꯣ ꯃꯤ ꯑꯦꯟꯇ꯭ꯔꯥꯟꯁ ꯑꯦꯛꯖꯥꯝꯒꯨꯝꯕ ꯇ꯭ꯔꯥꯏ ꯇꯧꯕꯒꯤ ꯑꯗꯨꯝ ꯑꯩꯈꯣꯏ ꯁ꯭ꯀꯨꯜ ꯂꯩꯀꯥꯟꯗ ꯁ꯭ꯀꯨꯜ ꯁꯥꯇ꯭ꯔ ꯍꯥꯏꯇꯥꯔꯦꯅꯦ꯫
ꯎꯝ
ꯑꯗꯨꯃꯥꯏꯅ ꯇꯧꯕ ꯈꯔ ꯌꯥꯎꯒꯤꯑꯕ
ꯎꯝ
ꯑꯗꯨꯅꯤꯗꯥ ꯍꯔꯠ
ꯑꯗ ꯑꯗꯣ ꯅꯪꯗꯤ ꯂꯥꯏ ꯌꯦꯛꯄ ꯑꯗꯨꯝ ꯇꯧꯔꯛꯑꯦ ꯍꯥꯏꯕꯅꯤꯅ ꯅꯪꯗꯤ ꯈꯨꯠꯏꯁꯦ ꯌꯥꯝ ꯐꯖꯔꯝꯅꯤꯀꯣ ꯂꯥꯏ ꯌꯦꯛꯄ ꯃꯤꯁꯤꯡꯁꯦ ꯈꯨꯠꯏ ꯐꯖꯩꯌꯦ ꯑꯩꯅ ꯈꯪꯂꯛ ꯄꯗ ꯅꯪꯗꯤ ꯅꯪꯗꯤ ꯊꯤꯕ꯭ꯔꯥ?
ꯑꯩ ꯉꯛꯏꯖꯦ ꯑꯗꯨꯅꯦ ꯑꯩ ꯈꯨꯠꯏꯖꯦꯀꯣ ꯍꯣꯏ ꯐꯖꯔꯝꯃꯦ ꯑꯩꯖꯦ
ꯎꯝ
ꯀꯔꯝ ꯀꯥꯟꯗ ꯍꯥꯏꯔꯗꯤ ꯑꯩꯅ ꯀ꯭ꯂꯥꯁ ꯑꯥ ꯍꯣꯏ ꯊ꯭ꯔꯤ ꯐꯣꯔ ꯐꯥꯏꯚ ꯁ꯭ꯋꯥꯏꯁꯦ ꯌꯥꯝ ꯐꯖꯩꯌꯦ꯫ ꯑꯩ ꯁ꯭ꯋꯥꯏꯅ ꯐꯥꯔꯁꯀ ꯇꯥꯏꯅꯦ ꯀ꯭ꯂꯥꯁꯇ ꯈꯨꯏ ꯐꯖꯕꯒꯤ ꯑꯗꯨ ꯗꯨꯒ ꯀ꯭ꯂꯥꯁ ꯁꯚꯦꯟ ꯑꯥꯏꯠ ꯁ꯭ꯋꯥꯏꯗꯒꯤꯗꯤ ꯑꯩ ꯏꯃꯥꯟꯅꯕ ꯑꯃ ꯄꯨꯜꯂꯦꯕꯀꯣ ꯃꯥꯁꯤ ꯈꯨꯠꯏ ꯌꯥꯝ ꯊꯤꯑꯦ ꯊꯤꯕꯖꯦ ꯑꯩꯅ ꯑꯦꯁꯥꯏꯟꯃꯦꯟꯖ‌ꯦ ꯃꯔꯛ ꯃꯔꯛꯇ ꯑꯩꯈꯣꯏꯗꯤ ꯈꯔ ꯁꯤꯟꯗꯣꯛ ꯁꯤꯟꯖꯤꯟ ꯇꯧꯅꯩꯗꯅ
ꯑꯣ ꯑꯣ ꯑꯣ
ꯍꯥꯏꯗꯤ ꯈꯔ ꯁꯤꯟꯗꯣꯛ ꯁꯤꯖꯤꯟ ꯍꯥꯏꯕꯗꯤ ꯃꯥꯏ ꯄ꯭ꯔꯦꯛꯇꯤꯀꯦꯜ ꯏꯕꯗ ꯈꯔ ꯃꯥꯟꯅꯕ ꯈꯣꯠꯄ ꯌꯥꯎꯕꯗꯣ ꯈꯔ ꯏꯅꯕꯗꯣ ꯑꯗꯨ ꯇꯧꯕꯒ ꯑꯗꯩꯗꯤ ꯑꯩꯈꯣꯏꯅ ꯑꯗꯨꯃꯥꯏꯅ ꯏꯔꯛꯄ ꯃꯇꯝꯗ ꯈꯨꯠꯁꯤꯁꯨ ꯊꯨꯅ ꯏꯔꯛꯄꯒꯤ ꯑꯃ ꯂꯩ ꯗꯥꯏꯅ‌ꯦ ꯑꯗꯩ ꯇꯁꯦꯡꯕꯕꯨꯗꯤ ꯍꯣꯏ ꯑꯩ ꯑ ꯑꯗꯨ ꯃꯇꯝꯗꯨꯗ ꯁꯨꯝ ꯑꯩꯈꯣꯏ ꯕꯣꯗꯤꯁꯨ ꯆꯦꯟꯖ ꯂꯥꯛꯄꯒ ꯑꯗꯩꯗꯤ ꯏꯁꯥꯅ ꯍ‌ꯣꯠꯅꯕꯁꯤ ꯈꯔꯁꯨ ꯌꯥꯎꯔꯛꯄ ꯍꯥꯏꯇꯥꯔꯦ
ꯎꯝ
ꯑꯗꯨꯀꯥꯟꯗ ꯑꯩꯈꯣꯏꯒꯤ ꯃꯁꯜ ꯁ꯭ꯇꯔꯁꯦ ꯍꯥꯏꯗꯤ ꯇꯥꯁꯤꯜꯂꯛꯄꯗꯣ
ꯎꯝ
ꯇꯥꯁꯤꯜꯂꯛꯄ ꯍꯥꯏꯗꯤ ꯈꯪꯕ ꯅꯠꯇ꯭ꯔꯣ ꯑꯗꯨꯝ ꯄꯝ ꯇꯧꯔꯛꯄ ꯍꯥꯏꯒꯗ꯭ꯔꯥ ꯗꯨꯗꯤ ꯆꯥꯎꯈꯠꯂꯛꯄꯗꯣ
ꯎꯝ
ꯑꯗꯨ ꯑꯗꯨꯀꯥꯟꯗ ꯑꯥ ꯍꯦꯠꯅꯗꯤ ꯃꯁꯜ ꯍꯥꯟꯅ ꯂꯩꯔꯝꯃꯤꯕ ꯃꯁꯜ ꯏꯁꯥꯒꯤ ꯐꯣꯝꯗꯨ ꯀꯥꯏꯈ꯭ꯔꯕꯅꯤꯅ ꯑꯥ ꯈꯨꯠꯏꯗꯨ ꯌꯥꯝ ꯊꯤꯔꯛꯄꯅꯦꯕ ꯑꯗꯣ ꯍꯧꯖꯤꯛ ꯐꯥꯎꯕ ꯐꯖꯧ ꯌꯥꯗꯦ
ꯑꯗꯨꯝ ꯊꯤꯔꯒ ꯂꯩꯔꯦ ꯍꯧꯖꯤꯛꯁꯨ
ꯍꯧꯖꯤꯛꯁꯨ ꯊꯤꯔꯤ ꯑꯗꯨ ꯅꯝꯗꯅ ꯅꯝꯐꯨꯗ ꯑ ꯁꯦꯝꯗꯣꯛ ꯁꯦꯝꯗꯣꯛꯑꯒ ꯐꯖꯍꯜꯂꯦ꯫ ꯐꯖꯅꯕ ꯍꯥꯏꯗꯤ ꯌꯥꯏ ꯊꯨꯅ ꯏꯌꯨ ꯍꯥꯏꯔꯗꯤ ꯐꯖꯔꯔꯣꯏꯕ ꯇꯞꯅ ꯏꯌꯨ ꯍꯥꯏꯔꯗꯤ ꯌꯦꯛꯄꯒꯤ ꯇꯥꯏꯞꯇ ꯌꯦꯛꯑꯗꯤ ꯐꯖ ꯊꯣꯛꯑꯦꯕ꯫
ꯑꯣ ꯑꯣ ꯑꯣ ꯈꯨꯗꯤ ꯑꯗꯨꯝ ꯑꯩꯁꯨ ꯈꯪꯗ‌ꯦ ꯃꯤꯁꯤꯡꯅ ꯍꯥꯏꯕꯅꯦ ꯂꯥꯏ ꯌꯦꯛꯄꯁꯤꯡꯁꯦ ꯈꯨꯠꯏ ꯐꯖꯒꯟꯕꯅꯦ ꯍꯥꯏꯅ
ꯍꯣꯏ ꯑꯗꯨꯃꯥꯏꯅ ꯂꯣꯏ ꯍꯥꯏꯌꯦ ꯑꯗꯨ ꯑꯩꯅ ꯉꯛꯏꯅꯦ ꯑꯗꯩꯗꯤ
ꯁꯣꯝꯗꯤ ꯐꯖꯕ ꯌꯥꯗ꯭ꯔꯦꯕ
ꯐꯖꯧ ꯌꯥꯗꯕꯩ ꯃꯊꯥ ꯁꯥꯏꯅꯦ ꯑꯩꯖ‌ꯦ ꯍꯦꯟ ꯔꯥꯏꯇꯤꯡ ꯑꯃꯨꯛꯀ ꯇꯝꯁꯤꯔꯥ ꯈꯜꯂꯛꯑ ꯂꯥꯏ ꯌꯦꯛꯄꯒꯤ ꯑꯣꯏꯅꯗꯤ ꯑꯗꯨꯝ ꯌꯥꯕꯀꯣ ꯑꯦ ꯑꯦ ꯑꯩ ꯃꯥꯁꯇꯔ ꯂꯣꯏꯔꯦ ꯂꯥꯏ ꯌꯦꯛꯄꯗ
ꯑꯣ
ꯐꯥꯏꯟ ꯑꯥꯔꯠ ꯐꯥꯏꯟ ꯑꯥꯔ꯭ꯠ ꯇꯧꯕꯅꯦꯕꯀꯣ ꯑꯗꯨꯗ‌ꯣ ꯍꯟꯗꯛ ꯂꯣꯏꯔꯦ ꯂꯥꯏ ꯌꯦꯛꯍꯟꯅꯤꯡꯕ ꯂꯩꯔꯁꯨ ꯍꯥꯏꯔꯛꯄ ꯌꯥꯅꯤ꯫ ꯑꯦꯗꯚꯔꯇꯥꯏꯁ ꯇꯧꯔꯒꯦ
ꯑꯁꯤꯒꯨꯝꯕꯁꯦ ꯑꯩꯗꯤ ꯈꯪꯗꯕꯅꯤꯅꯀꯣ ꯈꯪꯗꯕꯅꯤ ꯍꯥꯏꯁꯦ ꯑꯗꯨꯅꯦ ꯃꯤ ꯃꯔꯛ ꯆꯠꯇꯕ ꯍꯥꯏꯁꯦ꯫ ꯑꯗꯨꯝ ꯈꯪꯗꯕꯁꯨ ꯌꯥꯎꯋꯦꯕꯀꯣ ꯅꯍꯥꯟ ꯃꯤ ꯑꯃꯕꯨꯗꯤ ꯊꯦꯡꯅꯩꯌꯦ ꯃꯥ ꯏꯁꯩ ꯁꯛꯄꯅꯦ ꯏꯁꯩ ꯁꯛꯄꯗꯣ ꯃꯥꯁꯇꯔ ꯂꯣꯏꯁꯤꯜꯂꯦ ꯍꯥꯏꯌꯦꯕ ꯃꯥꯁꯨ꯫ ꯑꯗ ꯃꯣꯏ ꯑꯗꯨ ꯑꯣꯏꯕꯩ ꯌꯥꯝ ꯉꯛꯄ ꯍꯥꯏ ꯇꯔꯦ ꯍꯥꯏꯕꯗꯤ ꯑꯗꯨꯝꯕ ꯁꯦꯡꯅ ꯍꯥꯏꯔꯗꯤ ꯑꯩꯈꯣꯏꯒꯤ ꯂꯝꯁꯤꯗ ꯏꯁꯩ ꯁꯛꯄꯁꯤꯡꯁꯦ ꯑꯗꯨꯝ ꯍꯥꯏꯊꯤꯕꯗꯤ ꯅꯠꯇꯕ ꯑꯗꯣ ꯏꯁꯩ ꯁꯛꯄꯒꯤ ꯂꯝꯗ ꯑꯗꯨꯝ ꯁꯔꯇꯤꯐꯥꯏꯠ ꯑꯣꯏꯕ ꯃꯤꯃꯛꯇꯤ ꯑꯗꯨ ꯍꯛꯅꯗꯤ ꯌꯥꯎꯗꯦꯗꯅ ꯁꯦꯡꯅ ꯍꯥꯏꯔꯗꯤ ꯑꯗꯨꯝ ꯃꯁꯥ ꯃꯊꯟꯗꯅ ꯑꯗꯨꯝ ꯏꯁꯣꯔꯅ ꯄꯤꯕꯤꯔꯒ ꯍꯩꯔꯒ ꯑꯗꯨꯝ ꯁꯛꯆꯕꯅ ꯑꯌꯥꯝꯕꯅꯤꯗꯅꯀꯣ꯫ ꯏꯁꯩ ꯁꯛꯄꯒꯤ ꯂꯝꯗ ꯁꯤ ꯌꯥꯝ ꯇꯝ ꯁꯤ ꯌꯧꯅ ꯇꯝꯃꯨꯔꯦ ꯈꯣꯠꯂꯦ ꯍꯥꯏꯕꯗꯨꯗꯤ ꯀꯌꯥ ꯇꯥꯗꯦꯗꯅ ꯁꯦꯡꯅ ꯍꯥꯏꯔꯗꯤ
ꯍꯣꯏ ꯑꯩꯈꯣꯏ ꯑꯩꯈꯣꯏꯒꯤ ꯍꯧꯖꯤꯛ ꯄꯤ ꯑ‌ꯦꯆ ꯗꯤ ꯇꯧꯕ ꯁꯦꯅꯤꯌꯔ ꯍꯥꯏꯇꯥꯔꯦꯅꯦ ꯑꯃ ꯌꯥꯎꯋꯦꯕꯀꯣ ꯑꯗꯣ ꯃꯣꯏꯁꯨ ꯍꯥꯏꯗꯤ ꯃꯤꯖꯦ ꯀꯩꯅꯣ ꯇꯧꯕ ꯌꯥꯝ ꯌꯥꯎꯋꯤꯗ ꯍꯥꯏꯗꯤ ꯑꯩꯈꯣꯏꯅ ꯂꯥꯏ ꯌꯦꯛꯄ ꯇꯝꯕꯒ ꯍꯥꯏ ꯃꯤꯅ ꯄꯤꯊꯣꯛꯄ ꯄꯤꯊꯣꯛꯄ ꯍꯥꯏꯁꯦ ꯑꯩ ꯋꯥꯈꯜꯗꯗꯤ ꯂꯥꯏꯅ ꯄꯤꯕ ꯑꯗꯨꯃꯥꯏꯅ ꯂꯣꯏ ꯇꯥꯏꯁꯤꯟꯅꯩꯕ ꯃꯤꯁꯤꯡꯁꯤꯀꯣ
ꯎꯝ
ꯇꯁꯦꯡꯕꯗꯤ ꯑꯗꯨꯃꯛꯇꯤ ꯅꯠꯇꯦꯅ ꯈꯜꯂꯦꯕ ꯋꯥꯈꯟꯗ꯫
ꯎꯝ
ꯍꯥꯏꯗꯤ ꯃꯥ ꯃꯥꯅ ꯍꯣꯠꯅꯖꯕꯒꯤ ꯃꯈꯥ ꯄꯣꯜꯂꯦꯕ ꯁꯤ ꯄꯣꯠꯁꯦ
ꯎꯝ ꯎꯝ
ꯑꯗꯨꯒ ꯑꯩꯀꯤ ꯁꯦꯅꯤꯌꯥꯔꯁꯦ ꯀꯩꯗꯧꯒꯦ ꯍꯥꯏ ꯀꯥꯟꯗ ꯑ ꯎꯝ ꯏꯟꯖꯤꯟꯅꯤꯌꯥꯔꯤꯡꯁꯨ ꯇꯝꯃꯛꯄ ꯑꯗꯥꯒꯤ ꯍꯥꯏꯗꯤ ꯐꯥꯏꯟ ꯑꯥꯔꯠꯁꯨ ꯇꯝꯕ ꯑꯗꯩ ꯃ꯭ꯌꯨꯖꯤꯛꯀꯤꯁꯨ ꯇꯝꯕ ꯃ꯭ꯌꯨꯖꯤꯛꯆꯨ ꯈꯣꯡ ꯍꯩꯕ ꯂꯣꯏ ꯀꯩ ꯍꯥꯏꯅꯤ ꯑꯣꯜ ꯔꯥꯎꯟꯗ ꯍꯥꯏ ꯇꯥꯔꯦꯅꯦ ꯑꯗꯨꯝ ꯑꯅꯝꯕ ꯂꯣꯏ ꯍꯩꯕꯗꯣ ꯕꯣꯜꯖꯨ ꯁꯥꯟꯅꯔꯛꯑꯦ ꯍꯥꯏꯌꯦꯕꯀꯣ
ꯑꯁ
ꯑꯗꯨꯃꯥꯏ ꯇꯧꯕꯖꯥꯅꯤ ꯑꯗꯨ ꯑꯗꯨꯃꯥꯏ ꯍꯩꯔꯀꯥꯟꯗꯗꯤ ꯊꯕꯛ ꯈꯨꯗꯤꯡꯃꯛꯇ ꯏꯆꯟ ꯆꯟꯅꯔꯛꯄꯗꯣ
ꯍꯩ ꯂꯣꯏꯅꯃꯛꯇ ꯍꯩꯕꯁꯨ ꯐꯩꯗ ꯑꯃꯔꯣꯝꯗ ꯍꯥꯏꯔꯗꯤ
ꯑꯗꯨ ꯐꯩ ꯑꯗꯨ ꯃꯥꯒꯤ ꯑꯦꯗꯚꯥꯟꯇꯦꯖ ꯂꯩꯇꯕꯁꯨ ꯌꯥꯎꯋꯤꯗ ꯍꯥꯏꯗꯤ ꯀꯩꯅꯣ ꯍꯥꯏꯅꯩꯗꯅ ꯖꯦꯛ ꯑꯣꯞ ꯑꯣꯜ ꯃꯥꯁꯇꯔ ꯑꯣꯞ ꯅꯟ ꯑꯅ ꯑꯃ ꯂꯩ
ꯑꯥ ꯆꯨꯝꯃꯦ - ꯆꯨꯝꯃꯦ꯫
ꯑꯗꯨ ꯑꯗꯨꯒꯤ ꯀꯥꯟꯅꯗꯕꯁꯨ ꯂꯩ ꯑꯗꯣ ꯍꯧꯖꯤꯛꯇꯤ ꯂꯣꯏ ꯍꯩꯕ ꯐꯩ ꯑꯗꯨꯒ ꯃꯥꯁꯇꯔ ꯑꯃ ꯑꯣꯏꯕꯀꯣ
ꯎꯝ
ꯄꯣꯠ ꯑꯃꯗ ꯃꯥꯁꯇꯔ ꯑꯣꯏꯕ ꯑꯗꯨꯅ ꯈ꯭ꯋꯥꯏ ꯐꯩ ꯍꯥꯏꯇꯥꯔꯦ꯫
ꯎꯝ ꯑ ꯑꯗꯣ ꯅꯪꯗꯤ ꯀꯩꯇꯧꯒꯦ ꯈꯜꯂꯤꯅꯣ ꯍꯥꯏꯕꯗꯤ ꯐꯥꯏꯟꯑꯥꯔꯁꯇ ꯃꯥꯁꯇꯔ ꯂꯣꯏꯔꯦ ꯑꯗꯨꯒ ꯑꯗꯨꯝ ꯅꯪꯒꯤ ꯄ꯭ꯂꯥꯟ ꯂꯩꯗꯅꯀꯣ
ꯑꯩꯒꯤ ꯄ꯭ꯂꯥꯟꯁꯦ ꯅꯨꯄꯤ ꯃꯁꯛ ꯐꯖ ꯐꯖꯕ ꯌꯦꯛꯄ
ꯋꯥꯎ ꯑꯗ ꯅꯪ ꯏꯟꯁꯇꯥꯒ꯭ꯔꯥꯝ ꯄꯦꯖꯀꯨꯝꯕꯗꯤ ꯍꯥꯡꯗ꯭ꯔꯣ
ꯑ ꯑꯦꯀꯥꯎꯟ ꯑꯃꯗꯤ ꯍꯥꯡꯉꯤ ꯑꯗꯣ ꯑꯩ ꯌꯥꯝ ꯀꯟꯅ ꯑꯞꯂꯣꯗ ꯇꯧꯗꯦ ꯑꯗꯣ ꯈꯔꯗꯤ ꯇꯧꯕ ꯍꯧꯔꯛꯑꯅꯤ ꯈꯔ ꯈꯔ ꯌꯦꯛꯑꯒ ꯊꯥꯒꯠꯀꯦ ꯈꯜꯂꯤ
ꯑꯗꯨꯒꯨꯝꯕ ꯄ꯭ꯂꯦꯠꯐꯣ꯭ꯔꯝꯗ ꯁꯤꯖꯤꯟꯅꯒꯗꯕꯅꯦ ꯅꯣꯏ ꯍꯩꯕ ꯈꯣꯏꯗꯤ ꯑꯗꯨꯝꯕ ꯌꯦꯛꯑꯒ ꯃꯤ ꯈꯇꯪ ꯃꯤ ꯈꯛꯇꯪꯁꯨ ꯅꯠꯇꯕ ꯇꯣ ꯗꯁ ꯂꯩꯗꯅꯀꯣ ꯅꯣꯏ ꯑꯁꯤꯒꯨꯝꯕ ꯌꯦꯛꯄꯁꯦ ꯀꯦꯇꯥꯒꯣꯔꯤꯒꯨꯝꯕ ꯈꯥꯏꯗꯣꯛꯄ꯭ꯔꯥ ꯍꯥꯏꯕꯗꯤ ꯑꯗꯨꯝ ꯑꯁꯤꯅ ꯁꯤ ꯀꯗꯕꯅꯤ ꯅꯠꯇ꯭ꯔꯒ ꯑꯗꯨꯝ ꯌꯦꯛꯄ ꯍꯩꯕꯁꯤꯡꯁꯦ ꯂꯣꯏꯅꯃꯛ ꯌꯦꯛꯄ ꯑꯗꯨꯝ ꯍꯩꯒꯗ꯭ꯔꯥ ꯀꯃꯥꯏ ꯇꯧꯕꯤꯅ‌ꯣ ꯅ‌ꯣꯏꯁꯦ
ꯍꯩꯔꯣꯏ ꯃꯥꯒꯤ ꯀꯩꯅꯣ ꯗꯤ ꯀꯩ ꯍꯥꯏꯅꯤ ꯎꯝ ꯑꯩꯈꯣꯏꯅ ꯃꯤ ꯀꯃꯟ ꯍꯥꯏꯒꯗ꯭ꯔꯥ ꯑꯩꯈꯣꯏꯒꯤ ꯁꯨꯃꯥꯏꯅ ꯑ ꯇꯝꯗꯕ ꯃꯤ ꯐꯖꯅ ꯈꯪꯗꯕ ꯃꯤꯅꯗꯤ ꯑꯃꯨꯛ ꯂꯥꯏꯔꯤꯛ ꯄ ꯍꯥꯏꯔꯒ ꯖꯁ ꯀꯣꯄꯤ ꯇꯧꯔꯒ ꯄꯣꯠ ꯑꯃ ꯃꯥꯟꯅꯉꯥꯏ ꯌꯦꯛꯄ ꯑꯗꯨꯃꯥꯏꯅ ꯎꯏꯗꯅ
ꯎꯝ
ꯑꯗꯨ ꯅꯠꯇꯦꯕ ꯑꯗꯨꯗꯤ